ꯑꯥ ꯃꯔꯔꯨꯞ ꯑ ꯃꯔꯔꯣ ꯍꯜꯂꯣ
ꯑꯩ ꯈꯣꯟꯁꯤꯕꯨ ꯀꯅꯥ ꯃꯥꯟꯒꯦ
ꯑꯦꯁ ꯑꯩꯉꯣꯟꯗ ꯑꯃꯨꯛ ꯐꯥꯒꯤ ꯇꯧꯁꯤꯂ ꯃꯔꯝꯗ ꯇꯧꯔꯤꯁꯦ ꯃꯔꯨꯞ ꯎ ꯈꯪꯉꯣꯏꯗꯕ ꯀꯅꯥ ꯂꯩꯒꯦ ꯑꯦ
ꯃꯔ ꯑꯩꯁꯨ ꯄꯣ ꯇꯧꯔꯛꯇꯕꯕꯁꯤ ꯀꯣꯠꯇ ꯎꯛꯇꯕꯕꯁꯤ ꯀꯨꯏꯔꯦ ꯃꯔꯝꯗꯁꯨ ꯇꯧꯔꯛꯇꯦ ꯑꯗꯨꯅ
ꯅꯤꯡꯁꯤꯡꯕꯤꯗ꯭ꯔꯦ ꯑꯩꯈꯣꯏꯒꯁꯤ ꯅꯤꯡꯁꯤꯡꯕꯤꯗ꯭ꯔꯦꯅꯦꯍꯥꯟ ꯑꯩꯈꯣꯏ ꯀꯁꯤ ꯅꯤꯡꯁꯤꯡꯕꯤꯗꯤꯔꯃ
ꯉꯥꯏꯔꯒ ꯂꯩꯔꯕꯅꯤꯅ ꯀꯥꯎꯔꯝ ꯐꯒꯗ꯭ꯔꯅ ꯍꯪꯉꯤꯕꯅꯤ ꯃꯔꯨꯞ ꯑꯗꯣ ꯃꯔꯨꯞꯄꯨ ꯆꯥꯛ ꯏꯁꯤꯡ ꯀꯨꯟꯅꯔꯛꯄ
ꯆꯥꯛ ꯏꯁꯤꯡꯥꯛ ꯆꯥꯛ ꯏꯁꯤꯡ ꯇꯣꯛꯄꯗ ꯉꯥꯏꯔꯛꯑꯦ ꯃꯔꯛꯇꯤ
ꯇꯣꯛꯄꯗꯅ ꯍꯥꯏꯔꯛꯑꯦ ꯑꯗꯨꯅ ꯃꯄꯥꯟꯗ ꯊꯣꯛꯂꯛꯑꯒ ꯅꯨꯡꯁꯠ ꯪꯁꯥ ꯈꯤꯇꯪ ꯏꯁꯁꯤ ꯁꯥꯒꯠꯂꯦꯗ ꯀꯥꯂꯦꯟ ꯃꯇꯝꯗꯅ ꯀꯆꯠ ꯆꯠꯂꯤ ꯃꯄꯥꯟꯗ ꯈꯪꯆꯤꯠ ꯂꯥꯛꯑꯅꯤ ꯍꯥꯏꯕ ꯇꯥꯏ ꯃꯔ ꯃꯔꯛꯇꯤ ꯀꯩ ꯀꯩ ꯃꯊꯦꯜ ꯎꯅꯔꯕ
ꯑꯩ ꯏꯔꯣꯝꯕ ꯏꯔꯣꯝꯕꯒ ꯉꯥꯔꯣꯝ ꯑꯃꯒ ꯇꯧꯋꯤ ꯃꯔꯨꯞꯈ ꯆ ꯃꯔꯨꯞꯈꯣꯏꯗꯤ ꯅꯨꯡꯉꯥꯏꯈ꯭ꯔꯃꯤꯅꯦ ꯆꯥꯛ ꯌꯦꯟꯁꯥꯡꯁꯨ ꯑꯍꯥꯎ ꯑꯍꯥꯎ ꯆꯥꯔꯝꯝꯕꯅꯤ ꯈꯪꯉꯦ
ꯀꯥꯏꯏꯗꯒꯤ ꯅꯨꯡꯉꯥꯏꯕ ꯃꯔꯥꯛ ꯏꯁꯥꯡ ꯑꯍꯥꯎ ꯆꯥꯕ ꯐꯪꯉꯛꯇꯦꯗꯅ ꯁꯀꯛꯇ ꯋꯥꯔꯤꯗꯅ ꯃꯔ ꯃꯔꯨꯞꯅꯕꯨ ꯃꯔꯨꯞ ꯈꯣꯏꯅꯕꯨ ꯍꯦꯟꯅ ꯅꯨꯡꯉꯥꯏꯔꯤꯗꯨꯅꯤ ꯍꯥꯏꯗꯤ ꯑꯗꯨ ꯃꯔꯨꯞꯄꯣ ꯍꯟꯗꯛ ꯃ ꯍꯥꯏ ꯍꯥꯏꯗꯤ ꯏꯁꯥꯅꯅꯨꯡ ꯑꯅꯥ ꯑꯌꯦꯛꯒꯤ ꯃꯃꯥ ꯕꯕꯥ ꯑꯣꯏꯔꯁꯨ ꯍꯥꯟꯅ ꯕꯤꯄꯤꯤꯒꯤꯕꯨꯗꯤ ꯅꯨꯡ ꯆꯥꯕꯗꯣ ꯍꯧꯖꯤꯛꯇꯤ ꯀꯃꯥꯏꯅ ꯇꯧꯔꯒꯦ
ꯗꯤꯄꯤ ꯒꯨꯂꯤ ꯍꯥꯏꯔꯗꯅ ꯗꯤꯄꯤ ꯍꯥꯏꯁꯤꯗꯤ ꯗꯤꯄꯤꯕꯨ ꯂꯩꯒ ꯇꯥꯔꯗꯤ ꯑꯗꯨꯝ ꯁꯤꯖꯤꯟꯅꯗꯕꯗꯨ ꯂꯩꯔꯤꯕꯅꯤ ꯍꯤꯗꯥꯛꯁꯨ ꯑꯗꯨꯝ ꯂꯩꯔꯤꯕꯅꯤ ꯆꯥꯡ ꯅꯥꯏꯅ ꯑꯗꯨꯝ ꯆꯥꯡ ꯅꯥꯏꯅ ꯆꯥꯏꯔꯦ ꯍꯥꯏꯔꯦ ꯒꯨꯂꯤ ꯋꯥꯠꯄ ꯌꯥꯗ꯭ꯔꯅꯤꯅ ꯒꯨꯂꯤ ꯑꯗꯨꯝ ꯆꯥꯔꯦ ꯃꯔꯨꯞꯈꯣꯏꯗꯤ ꯏꯃꯥ ꯕꯕꯥ ꯀꯃꯥꯏꯅ ꯇꯧꯋ ꯑꯩꯅꯤꯁꯨ ꯅꯍꯥꯟ ꯆꯪꯉꯝꯕꯅꯤ ꯃꯔꯨꯞꯈꯣꯏ ꯏꯃꯨꯡꯗ ꯀꯩꯁꯨ ꯇꯧꯍꯧꯗꯦꯗ ꯏꯃꯥ ꯕꯕꯥꯈꯣꯏ ꯃꯁꯥ ꯌꯥꯝ ꯐꯅꯖꯩꯍꯧꯋ
ꯐꯪꯉꯦ ꯊꯕꯛ ꯐꯪꯉꯦ ꯅꯨꯡꯉꯥꯏꯈ꯭ꯔꯦ ꯏꯆꯦ ꯑꯣꯏꯔꯁꯨ ꯊꯕꯛ ꯐꯪꯉꯅꯤꯅꯅꯨꯡꯉꯥꯏꯔꯦ ꯅꯨꯡꯉꯥꯏ ꯇꯥꯔꯁꯨ ꯃꯥꯗꯤ ꯅꯨꯄꯤꯅꯤꯅ ꯂꯨꯍꯣꯡꯗꯅꯤꯅ ꯀꯩꯗꯧꯅꯤ ꯌꯨꯝꯗ ꯅꯨꯄꯥ ꯑꯣꯏꯅ ꯂꯩ ꯍꯥꯏ ꯇꯥꯔꯗꯤ ꯁꯤꯅ ꯅꯣꯡꯗ ꯁꯤ ꯈꯔ ꯅꯨꯡꯉꯥꯏꯗꯧꯕ ꯅꯨꯄꯤꯅꯤꯅ ꯂꯨꯍꯣꯡ ꯊꯣꯛꯈ꯭ꯔꯃꯅꯤꯅ
ꯀꯣꯏꯁꯦ ꯈꯜꯂ ꯈꯠꯇꯅ ꯇꯤꯟꯅꯤꯦ ꯍꯌꯦꯨꯝ ꯄꯗꯩꯗꯤ ꯑꯈꯅꯥꯀ ꯑꯃ ꯍꯣꯡꯕꯁꯤ ꯍꯥꯟꯅ ꯀꯥꯎꯗꯧꯔꯤꯕꯅꯤ
ꯃꯥꯅꯦ ꯃꯥꯅꯦ ꯑꯗꯨꯅꯤ ꯇꯧꯔꯤꯁꯤ ꯀꯥꯎꯊꯣꯛꯈꯤꯕ ꯍꯥꯏꯁꯦ ꯇꯣꯉꯥꯟꯉ ꯂꯨꯍꯣꯡꯈꯤꯕ ꯍꯥꯏꯁꯦ ꯇꯁꯦꯡꯅ ꯍꯥꯏꯗꯤ ꯇꯣꯉꯥꯟ ꯇꯣꯉꯥꯟꯈ꯭ꯔꯕꯅꯦ ꯃꯔꯤꯗꯨꯗꯅ ꯉꯥꯏꯍꯧꯔꯕꯅꯦ
ꯁꯨ ꯍꯥꯏꯗꯤ ꯍꯔꯥꯎ ꯀꯨꯝꯍꯩ ꯌꯥꯎꯁꯪ ꯃꯇꯝꯒ ꯑꯣꯏꯔꯦ ꯃꯔꯨꯞꯄꯨ ꯀꯃꯥꯏ ꯀꯃꯥꯏꯅ ꯇꯧꯒꯦ ꯃꯄꯥꯟ ꯊꯣꯛꯇꯕ ꯉ ꯃꯃꯥꯪ ꯃꯃꯥꯡ ꯊꯧꯔꯁꯦꯕꯁꯨ ꯌꯥꯝ ꯆꯠ ꯇꯥꯏꯅꯦ ꯍꯧꯖꯤꯛ ꯄꯨ ꯀꯃꯥꯏ ꯇꯧꯔꯦ
ꯃꯃꯥꯅ ꯌꯥꯎꯁꯪꯗ ꯉꯎꯁꯟꯅꯂꯕ ꯃꯇꯨꯡꯗ ꯍꯟꯗꯛꯇꯤ ꯉꯥꯎꯁꯤꯟꯅꯂꯗꯧꯕꯁꯤ ꯀꯥ ꯍꯦꯟꯅ ꯇꯜꯂꯦ ꯆꯥꯎꯈꯠꯂꯛꯑꯕꯅꯤꯅꯦ ꯑꯍꯥꯡ ꯃꯁ ꯁꯅꯤꯡꯗꯦ ꯍꯧꯖꯤꯛꯀꯥꯟꯁꯤꯗꯤ ꯄꯨꯔꯥ ꯌꯥꯎꯁꯪ ꯍꯥꯏꯔꯗꯅ ꯄꯨꯔꯥ ꯃꯑꯣꯡ ꯑꯃ ꯇꯧꯔꯤꯦ ꯃꯔꯨꯁꯨ ꯈꯪꯕꯅꯤ ꯍꯧꯖꯤꯛꯀꯥꯟ ꯇꯧꯅꯔꯤꯕꯔꯤꯕ ꯍꯧꯖꯤꯛ ꯀ ꯌꯥꯎꯁꯟꯗ ꯇꯧꯅꯦꯕ ꯑꯩꯈꯣꯏ ꯑꯩꯈꯣꯏꯅ ꯇꯧꯟꯗꯨꯒ ꯃꯥꯟꯅꯗꯦꯕ
ꯃꯥꯅꯤ ꯃꯥꯅꯤ ꯃꯔꯨꯞ ꯑꯉꯥꯪ ꯑꯉꯥꯡ ꯑꯉꯥꯡꯅ ꯍꯦꯟꯅ ꯌꯥꯝꯅꯂꯃꯤꯅ ꯑꯩꯈꯣꯏ ꯊꯥꯕꯜ ꯆꯠꯄ ꯏꯀꯥꯏꯔꯦ ꯍꯥꯏꯕꯗꯨ ꯑꯩꯈꯣꯏꯅ ꯑꯣꯏꯅ ꯏꯀꯥꯏꯔꯦ ꯍꯥꯏꯕꯗꯨꯦ ꯄꯈꯥꯪ ꯁꯥꯔꯤ ꯄꯈꯪꯗꯒꯤ ꯍꯦꯅꯟ ꯄꯥꯈꯥꯪ ꯐꯥꯔꯕꯅꯤꯟ ꯑꯩꯈꯣꯌꯅ ꯍꯦꯟꯅꯥ ꯏ ꯃꯔꯨꯞ
ꯈꯤꯇꯪ ꯆꯍꯤ ꯍꯥꯏꯒꯠꯂꯛꯄ ꯑꯩꯈꯣꯏ ꯃꯈꯩꯁꯤꯗꯤ ꯑꯍꯜ ꯂꯣꯏ ꯑꯣꯏꯅꯈꯔꯦꯕ ꯑꯩꯈꯣꯏꯗꯒꯤ ꯆꯍꯤ ꯈꯤꯇꯪ ꯇꯥꯕ ꯑꯉꯥꯡ ꯅꯨꯄꯤ ꯐꯧ ꯑꯩꯈꯣꯏꯒꯤ ꯂꯣꯟ ꯃꯥꯟꯅꯁꯤꯜꯂꯛꯑꯦꯕ ꯅꯠꯇ꯭ꯔꯥ ꯌꯥꯎꯁꯪ ꯃꯉꯥꯏꯔꯦ ꯏꯕꯥꯅꯤꯅ ꯑꯩꯈꯣꯏ ꯀꯥꯡꯕꯨꯅ ꯌꯥꯎꯁꯪ ꯌꯥꯎꯁꯪ ꯀꯣꯏꯕ ꯃꯇꯝꯗ ꯀꯌꯥꯝ ꯅꯨꯡꯉꯥꯏ ꯑꯩꯈꯣꯏꯕꯨ ꯌꯥꯎꯁꯪꯁꯤ ꯂꯥꯟꯅ ꯍꯟꯗꯣꯛꯑꯦꯕ ꯍꯧꯖꯤꯛꯀꯥꯟ ꯑꯥꯡꯁꯤꯅ ꯒꯥꯔꯤꯅꯧ ꯊꯧꯗ ꯅꯠꯇ꯭ꯔꯥ ꯑꯩꯈꯣꯏꯅ ꯊꯧꯕ ꯃꯇꯝꯗ ꯒꯥꯔꯤꯕꯨ ꯁꯤꯖꯤꯟꯅꯔꯛꯄ꯭ꯔꯅꯦ
ꯏꯁꯤꯡ ꯄꯥꯏꯔꯒ ꯆꯠ ꯑꯐꯣꯡ ꯑꯐꯪꯕ ꯏꯁꯤꯡ ꯏꯁꯤꯡ ꯑꯗꯨ ꯄꯥꯏꯔꯒ ꯆꯠ ꯌꯥꯝ ꯅꯨꯡꯉꯥꯏꯅ ꯇꯧꯋꯦꯗ ꯑꯃꯣꯏ ꯍꯧꯖꯤꯛꯇꯁꯤ ꯍꯥꯏꯗꯤ ꯒꯥꯔꯤ ꯑꯃꯒ ꯑꯃꯒ ꯒꯥꯔꯤ ꯒꯥꯔꯤ ꯌꯥꯎꯗ꯭ꯔꯗꯤ ꯌꯥꯎꯁꯪ ꯀꯣꯏꯕ ꯆꯠꯄ ꯌꯥꯗ꯭ꯔ ꯁꯨꯃꯥꯏꯅ ꯇꯧꯔꯤꯅ ꯌꯥꯝ ꯈꯦꯠꯅꯔꯅꯤ
ꯃꯥꯅꯦ ꯒꯥꯔꯤ ꯌꯥꯎꯗ꯭ꯔꯗꯤ ꯀꯣꯏꯕ ꯆꯠꯄ ꯌꯥꯗ꯭ꯔꯦ ꯉꯥꯔꯤ ꯌꯥꯎꯗ꯭ꯔꯗꯤ ꯆꯠꯄ ꯏ ꯀꯥꯏꯅꯔꯦ ꯅꯠꯇ꯭ꯔꯥ ꯃꯔꯨꯞꯁꯨ ꯈꯪꯉꯤꯗ ꯃꯔꯨꯞꯁꯨ ꯌꯥꯎꯁꯪꯗ ꯀꯃꯥꯏꯅ ꯀꯣꯏꯔꯛꯄꯅꯣ ꯍꯥꯏꯕ ꯑꯩꯅ ꯃꯁꯛ ꯃꯨꯟꯅ ꯈꯪꯕ ꯃꯤꯉꯤꯗ
ꯍꯜꯗꯥꯛꯇꯤ ꯇ꯭ꯔꯕꯣ
ꯌꯥꯎꯁꯪ ꯀꯣꯏꯊꯣꯛꯇ꯭ꯔꯦꯗ ꯅꯪꯁꯨ ꯁꯤꯗ ꯂꯩꯇ꯭ꯔꯕꯅꯤꯅꯪ ꯀꯣꯏꯅꯤꯡꯉꯥꯏ ꯃꯤꯁꯨ ꯂꯩꯇ꯭ꯔꯦ ꯀꯥꯒ ꯀꯣꯏꯔꯨꯅꯤ
ꯑꯩꯈꯣꯏ ꯄꯨꯟꯅꯔꯃꯤꯟꯅꯅꯦ ꯑꯩꯈꯣꯏ ꯂꯩꯗꯨꯗꯤ ꯃꯔꯨꯞ ꯁꯨꯅ ꯆꯠꯂꯝꯃꯔꯣꯏꯅꯦ ꯆꯨꯝꯃꯤꯅꯦ ꯃꯔꯨꯞ
ꯃꯥꯅꯦꯅꯦ ꯅꯣꯏ ꯌꯥꯎꯗ꯭ꯔꯗꯤ ꯑꯩ ꯀꯅꯥꯒ ꯄꯨꯟꯕꯅꯣ ꯍꯥꯏꯁꯤꯕꯣ ꯌꯥꯎꯁꯪ ꯆꯠꯂꯦ ꯅꯣꯏꯒ ꯀꯣꯏꯕ ꯆꯠꯂꯦ ꯅꯣꯏꯒ ꯊꯥꯕꯜ ꯆꯠꯂꯦ ꯅꯣꯏꯒ ꯅꯣꯏꯅ ꯑꯩ ꯊꯥꯕꯜ ꯇꯝꯕꯤꯕꯅꯤ ꯀꯩꯅꯣ
ꯁ
ꯑꯥ ꯍꯂꯣ ꯑꯣ ꯃꯔꯨꯞ ꯑꯩ ꯁꯣꯃ ꯅꯥꯀꯟꯗ
ꯌꯥꯑꯣꯁꯪꯁꯤ ꯈꯔꯥ ꯀꯣꯏꯕ ꯆꯠꯂꯨ ꯀꯩꯅꯣ
ꯍꯣꯏꯅꯦ ꯆꯠꯅꯤꯡꯉꯤꯕꯅꯤꯅꯦ ꯃꯊꯪꯗꯗꯤ ꯁꯣꯏꯗꯅ ꯆꯠꯂꯅꯤ ꯑꯩ ꯃꯊꯪꯗꯗꯤ ꯁꯣꯏꯗꯅ ꯆꯠꯂꯅꯤ ꯃꯊꯪꯗꯗꯤ ꯃꯔꯨꯞꯁꯨ ꯊꯣꯛꯂꯛꯀꯗꯣꯏꯅꯤꯅ ꯆꯠꯂꯗꯧꯅꯤ ꯀꯩꯅꯣ ꯑꯩꯈꯣꯏꯁꯨ ꯑꯉꯥꯡ ꯃꯆꯥ ꯃꯔꯛꯇ ꯌꯥꯎꯁꯤꯜꯂꯗꯧꯅꯤ ꯊꯥꯕꯜꯁꯨ ꯆꯣꯡꯕꯗ ꯂꯣꯏ ꯆꯠꯂꯏꯁꯦ ꯄꯨꯟꯅ ꯑꯩꯈꯣꯏ ꯍꯥꯟꯅ ꯄꯨꯨꯝꯅꯃꯛ ꯃꯤ ꯃꯈꯩ ꯂꯣꯏꯅ ꯄꯥꯔꯒ ꯄꯨꯂ ꯆꯠꯂꯗꯧꯅꯤ ꯀꯩꯅꯣ ꯌꯥꯎꯁꯪ ꯊꯥꯕꯜ ꯆꯣꯡꯕ ꯆꯠꯄ
ꯇꯧꯔꯗꯧꯅꯤ ꯇꯧꯔꯗꯧꯅꯤ ꯆꯥꯕꯗ ꯅꯠꯇꯦ ꯀꯣꯏꯕ ꯂꯥꯡꯕ ꯂꯣꯏꯅ ꯇꯧꯔꯗꯧꯅꯤ ꯌꯥꯎꯁꯪ ꯌꯥꯎꯁꯪ ꯌꯥꯎꯁꯪ ꯃꯇꯝꯗ ꯑꯣꯏꯅ ꯊꯣꯛꯂꯛꯑꯣ ꯌꯥꯎꯁꯪ ꯃꯇꯝꯗ ꯍꯧꯖꯤꯛ ꯌꯥꯎꯁꯪꯁꯨ ꯃꯇꯝ ꯌꯥꯎꯁꯪ ꯂꯣꯏꯕꯗ ꯉꯥꯏꯔꯤ ꯆꯩꯔꯥꯎꯕ ꯑꯃꯨꯛ ꯂꯥꯛꯑꯅꯤ ꯆꯩꯔꯥꯎꯕ ꯂꯥꯛꯑꯗꯩꯗꯤ ꯆꯩꯔꯥꯎꯕ ꯃꯇꯝꯗꯁꯨ ꯊꯥꯕꯜ ꯐꯖꯅ ꯀꯨꯡꯉꯛꯑꯅꯤ ꯑꯗꯨꯅ ꯌꯥꯎꯁꯪ ꯃꯇꯝꯗ ꯐꯖꯅ ꯂꯥꯡꯊꯣꯛꯑꯁꯦ ꯂꯥꯡꯗꯕꯁꯨ ꯀꯨꯏꯔꯦ ꯑꯩꯈꯣꯏ
ꯑꯩꯈꯣꯏ ꯒ꯭ꯔꯨꯞ ꯃꯁꯦꯟ ꯄꯥꯔꯒ ꯌꯥꯎꯁꯪ ꯂꯝ ꯂꯝꯗ ꯌꯥꯎꯁꯪ ꯌꯥꯎꯁꯪ ꯊꯥꯕ ꯃꯈꯩꯗꯣ ꯂꯣꯏ ꯆꯠꯂ ꯆꯠꯂ ꯅꯨꯄꯤꯃꯛꯁ ꯐꯖ ꯐꯖꯕ ꯃꯈꯩꯁꯦꯛ ꯄꯥꯏꯔꯒ ꯂꯣꯏ ꯆꯣꯡꯊꯒꯗꯧꯅꯤꯅꯣ ꯃꯔꯨꯞ ꯃꯔꯨꯞ ꯃꯔꯨꯞꯅꯤ ꯑꯩꯅ ꯉꯥꯏꯔꯤꯁꯦ ꯊꯣꯛꯂꯛꯄ
ꯑꯩꯈꯣꯏ ꯑꯣ ꯄ ꯑꯗꯖ ꯀꯃꯥꯏ ꯇꯧꯦ
ꯑꯦꯛꯖꯥꯝ ꯅꯨꯡꯉꯥꯏꯈꯤꯌꯦ ꯉꯝꯅ ꯉꯝꯅꯕ ꯊꯥꯈꯔꯦ ꯑꯗꯨꯝ ꯉ ꯉ ꯑꯦꯛꯖꯥꯝ ꯀꯥ ꯍꯦꯟꯅ ꯀꯩꯁꯨ ꯂꯨꯕ ꯅꯠꯇꯦꯕ ꯃꯔꯝꯗꯤ ꯍꯧꯖꯤꯛꯀꯥꯟꯗꯤ ꯂꯣꯏꯅ ꯂꯥꯏꯊꯣꯔꯛꯑꯦ ꯀꯥ ꯍꯦꯟꯅ ꯀꯩꯁꯨ ꯂꯨꯕ ꯊꯥꯗ꯭ꯔꯦ ꯃꯔꯨꯞ ꯈꯣꯏꯁꯨ ꯑꯦꯛꯖꯥꯝ ꯇꯧꯨꯝ ꯇꯧꯗꯥꯏꯅꯦ ꯀꯃꯥꯏꯅ ꯇꯧꯔꯕ
ꯃꯥꯅꯦ ꯃꯥꯅꯦ ꯂꯥꯏꯔꯤꯛ ꯈꯔ ꯈꯔ ꯄꯥꯗ꯭ꯔꯗꯤ ꯀꯃꯥꯏꯅ ꯇꯧꯅꯩ ꯔꯤꯖꯜꯠ ꯑꯥꯎꯠ ꯑꯣꯏꯔꯕ ꯅꯠꯇ꯭ꯔꯣ
ꯄꯥꯁꯇꯤ ꯇꯧꯔꯦꯗꫭ
ꯑꯣ ꯌꯥꯝ ꯐꯩꯌꯦ ꯄꯥꯁ ꯇꯧꯋꯦꯗ ꯌꯥꯝ ꯐꯩꯌꯦ ꯍꯌꯦꯡ ꯊꯕꯛꯇꯨ ꯂꯣꯏꯁꯤꯜꯂꯣ ꯐꯖꯅ ꯂꯥꯏꯔꯤꯛꯇꯨꯗꯁꯨ ꯅꯦ ꯇꯥꯅ ꯆꯪꯉꯣ ꯌꯥꯎꯁꯪ ꯀꯣꯏꯗꯕ ꯀꯨꯏꯌꯦꯗ
ꯑꯦꯛꯖꯝꯁꯤ ꯍꯥꯟꯅ ꯆꯦꯛꯁꯟ ꯕꯔꫭ ꯀꯃꯥꯏ ꯇꯧꯒꯦ
ꯑꯦꯛꯖꯥꯝ ꯑꯦꯛꯖꯥꯝ ꯆꯦꯛꯁꯤꯜꯂꯦ ꯍꯥꯏꯕꯁꯨ ꯌꯥꯗꯦ ꯆꯦꯛꯁꯤꯜꯂꯦ ꯍꯥꯏꯕꯁꯨ ꯌꯥꯗꯦ ꯑꯦꯛꯖꯥꯝꯗꯨꯅ ꯈꯔꯗꯤ ꯆꯦꯛꯁꯤꯟ ꯊꯥꯕꯅꯦ ꯑꯣꯖꯥ ꯇꯥꯔꯤꯕ ꯑꯣꯖꯥꯗꯨꯒꯤ ꯗ꯭ꯌꯨꯇꯤꯗꯨꯒꯤ ꯗ꯭ꯌꯨꯇꯤ ꯇꯥꯔꯤꯕ ꯑꯣꯖꯥꯗꯨꯒꯤ ꯃꯈꯥ ꯄꯣꯜꯂꯦ ꯍꯥꯏꯇꯥꯔꯦ ꯗ꯭ꯌꯨꯇꯤ ꯇꯥꯔꯤꯕ ꯑꯣꯖꯥ ꯑꯗꯨꯅ ꯅꯨꯡꯉꯥꯏꯕ ꯑꯣꯏꯇꯥꯥꯔꯒꯗꯤ ꯑꯗꯨꯒꯤꯁꯨ ꯃꯊꯛꯇ ꯁꯕꯖꯦꯛꯇꯨꯅ ꯑꯩꯅ ꯌꯥꯝ ꯅꯨꯡꯉꯥꯏꯕ ꯑꯣꯏꯇꯥꯥꯔꯒꯗꯤ ꯐꯕ ꯑꯗꯨꯒꯤ ꯃꯈꯥ ꯄꯣꯜꯂꯦꯗ ꯑꯦꯛꯖꯥꯝ ꯆꯦꯛꯁꯤꯟꯕ ꯆꯦꯛꯁꯤꯟꯗꯕ ꯍꯥꯏꯁꯦ ꯃꯔꯨꯞ ꯐꯗꯤꯩ ꯀꯃꯥꯏꯅ ꯇꯧꯔꯤꯒꯦ
ꯍ ꯍꯥꯏꯕꯤ ꯌꯥꯝ
ꯁꯇꯦꯇꯁꯇ ꯌꯥꯝ ꯎꯈꯤꯕ ꯍꯥꯏꯇꯥꯔꯦ
ꯍꯣꯏꯅꯦ ꯌꯥꯝ ꯑꯗꯨꯗ ꯎ ꯍꯥꯏꯗꯤ ꯌꯥꯝꯅ ꯆꯁꯤꯜꯂꯦ ꯌꯥꯝ ꯀꯥ ꯍꯦꯟꯅ ꯆꯦꯛꯁꯤꯜꯂꯦ ꯍꯥꯏꯕ ꯇꯥꯔꯦ ꯑꯃ ꯑꯃꯒꯁꯨ ꯐꯝꯃꯤꯟꯅꯍꯟꯗꯦ ꯑꯃ ꯌꯥꯝ ꯏꯟꯆꯤ ꯑꯃꯃꯝ ꯂꯥꯞꯅꯅ ꯐꯝꯍꯜꯂꯕꯅꯤꯅ ꯑꯦꯛꯖꯥꯝ ꯇꯥꯕ ꯃꯇꯝꯗꯁꯨ ꯍꯥꯏꯗꯤ ꯑꯩꯈꯣꯏꯁꯨ ꯂꯥꯏꯏꯛ ꯄꯥꯕ ꯅꯠꯇꯅꯤꯅ ꯄꯥꯃꯤꯟꯅꯔꯤꯕꯁꯤꯡꯁꯦ ꯂꯥꯏꯔꯤꯛ ꯄꯥꯕ ꯅꯠꯇꯕꯅꯤꯅ ꯁꯤꯟꯅꯕꯁꯤ ꯑꯗ ꯌꯥꯝ ꯋꯥꯅ ꯑꯦꯛꯖꯥꯝꯗꯤ ꯄꯥꯡꯊꯣꯛꯈ꯭ꯔꯦ ꯑꯗꯨ ꯃꯔꯨꯞ ꯁꯤꯤꯠ ꯅꯥꯆꯤꯟꯅ ꯄꯥꯁꯇꯤ ꯇꯧꯔꯦꯅꯦ
ꯄꯥꯁꯄꯣꯔꯠ ꯇꯧꯔ ꯑꯗꯨꯗꯤ ꯐꯔꯦ ꯃꯊꯪ ꯆꯍꯤꯗꯣ ꯑꯗꯨꯗ ꯌꯥꯎꯁꯪ ꯊꯣꯛꯛꯑꯣ ꯑꯗꯨꯒ ꯍꯦꯛꯇ ꯑꯩꯈꯣꯏ ꯃꯌꯥꯝ ꯄꯨꯜꯂꯒ ꯍꯦꯛꯇ ꯂꯥꯟꯊꯔꯁꯦ ꯂꯣꯛ ꯀꯨ ꯄꯨꯟꯗꯕꯁꯨ ꯀꯨꯏꯔꯦ ꯆꯥꯛ ꯆꯥꯃꯤꯟꯅꯗꯕꯁꯨ ꯀꯨꯏꯔꯦ
ꯆꯥꯗꯕ ꯀꯨꯏꯔꯦ ꯃꯔꯨꯞ ꯑꯗꯨ ꯉꯁꯤꯒꯤꯗꯤ ꯑꯩ ꯊꯝꯃꯒꯦ
ꯍꯣꯏ ꯍꯣꯏ ꯃꯊꯪ ꯃꯊꯪ ꯌꯥꯎꯁꯪ ꯉꯥꯏꯔꯤꯕꯅꯤ ꯅꯪ ꯊꯣꯛꯂꯛꯑꯣ ꯍꯪꯉꯛꯏ ꯌꯥꯎꯁꯪꯗ ꯀꯣꯏꯅꯕ ꯉꯥꯏꯔꯕꯅꯦ